ꯍꯜꯂꯣ ꯍ ꯇꯥꯏ ꯇꯥꯏ
ꯑꯣ ꯑꯍꯥꯟꯕ ꯅꯦꯠꯋꯥꯛꯁꯦ ꯅꯨꯡꯉꯥꯏꯇꯕ꯭ꯔꯥ ꯍꯪꯗꯤꯦ ꯑꯩꯁꯨ ꯀꯩꯅꯣ ꯃꯈꯣꯟꯗꯤ ꯊꯣꯛꯂꯛꯑꯒꯅꯦ ꯑꯃꯨꯛꯁꯨ ꯑꯩ ꯀꯩꯅꯣꯝ ꯌꯦꯡꯉꯝꯕꯗꯣ ꯆꯞ ꯂꯩꯊꯣꯛꯈ꯭ꯔꯕ
ꯑꯣ ꯅꯦꯠꯋꯥꯛ ꯅꯨꯡꯉꯥꯏꯇꯕꯒꯤ ꯑꯣꯏꯔꯝꯅꯤ ꯀꯥꯏ ꯂꯩꯔꯤꯅꯣ ꯍꯧꯖꯤꯛꯄꯣ ꯅꯪꯕꯣ
ꯑꯦ ꯕ꯭ꯂꯣꯛꯇ ꯂꯩꯌꯦ ꯀꯣ ꯅꯅꯨꯡꯃꯝ ꯄꯦꯂꯦꯁ ꯀꯝꯄꯥꯎꯟ ꯕꯣꯔꯗꯀꯤ ꯅꯥꯀꯟꯗ
ꯑꯣ ꯕꯣꯇꯥ ꯀꯤ ꯅꯥꯀꯟꯒꯤꯗꯣ
ꯑꯩꯈꯣꯏ ꯑꯗꯨꯗ ꯀꯩꯅꯣꯅꯦ ꯑꯩꯈꯣꯏ ꯑꯦꯕ꯭ꯂꯣꯛ ꯑꯣꯏꯌꯦꯕ ꯑꯩꯈꯣꯏ ꯑꯗꯨꯗ ꯍꯦꯠ ꯑꯣꯐꯤꯁꯇꯦꯕ ꯑꯩꯈꯣꯏꯒꯤ ꯀꯩꯅꯣꯒꯤ ꯌꯨꯅꯤꯀꯜꯆꯔ ꯌꯨꯅꯤꯚꯔꯁꯤꯇꯤꯒꯤ
ꯑꯣ ꯑꯩꯗꯤ ꯑꯦꯝ ꯌꯨꯗ ꯆꯠꯄ ꯃꯥꯜꯂꯨꯕ
ꯅꯠꯇ꯭ꯔꯦ ꯁꯣꯝꯗꯅꯦ ꯁꯣꯝꯗ ꯃꯤ ꯐꯣꯔꯝ ꯐꯤꯜ ꯑꯞ ꯇꯧꯅꯕ ꯃꯌꯥꯝ ꯌꯥꯎꯕ ꯁꯣꯝ ꯑꯣꯐꯤꯁꯀꯤꯗꯤ ꯁꯣꯝꯗ ꯂꯥꯛꯇꯣꯏꯅꯦ ꯑꯗꯨꯗ ꯈꯔ ꯑꯃꯅꯁꯨꯅꯦ ꯂꯤꯂꯥ ꯌꯦꯡꯈꯤꯁꯤꯁꯨ ꯍꯥꯏ ꯒ꯭ꯌꯥꯟ ꯃꯦꯟꯇꯥꯗ ꯌꯦꯡꯗꯣꯏꯔꯥ ꯌꯦꯡꯉꯣꯏꯗ꯭ꯔꯥ ꯈꯪꯗ꯭ꯔꯤ ꯍꯧꯖꯤꯛ ꯀꯗꯩꯅꯣ ꯍꯧꯖꯤꯛꯄꯣ ꯑꯗꯨ ꯅꯨꯡꯊꯤꯟ ꯅꯨꯡꯗꯥꯡ ꯋꯥꯏꯔꯝ ꯅꯨꯡꯊꯤꯟ ꯀꯩꯅꯣ ꯉꯜꯂꯀꯥꯟꯗ ꯑꯃꯨꯛ ꯑꯣꯖꯥ ꯑꯃ ꯑꯁꯤꯁꯨ ꯐꯣꯇꯣꯅꯕ ꯂꯧꯔꯛꯀꯗꯧ ꯂꯩꯕ ꯑꯗꯨꯒꯤ ꯉꯥꯏꯍꯥꯛ ꯉꯥꯏꯊꯣꯛ ꯉꯥꯏꯁꯤꯟ ꯑꯣꯏ ꯉꯥꯏꯕꯣꯏꯅ ꯁꯨꯝ ꯂꯩꯔꯁꯤꯔꯥ ꯁ꯭ꯏꯗ ꯇꯧꯔꯤꯌꯦ ꯑꯣ ꯀꯩꯅꯣ ꯇꯧꯕ꯭ꯔꯣ ꯊꯕꯛ ꯉꯁꯥꯏ ꯆꯠꯂꯨꯔꯦ ꯗꯣꯛꯇꯔ ꯑꯃ ꯆꯠꯃꯤꯟꯅꯧꯔꯦ
ꯆꯠꯃꯤꯟꯅꯔꯨꯔꯦ ꯑꯗꯨꯒ ꯃꯣꯏꯒꯤ ꯑ ꯃꯤ ꯃꯌꯥꯝ ꯂꯩꯔꯝꯃꯦ ꯑꯗꯒꯤ ꯑꯩꯈꯣꯏꯗꯣ ꯌꯦꯡꯕꯕꯨꯗꯤ ꯌꯦꯡꯉꯛꯑꯦ ꯎꯆꯤꯟ ꯅꯥꯆꯤꯟ ꯃꯣꯏꯒꯤ ꯀꯩꯅꯣ ꯇꯤꯛꯀꯦꯠꯇꯣ ꯀꯛꯑꯒ ꯌꯦꯡꯉꯛꯑꯦ ꯑꯗꯨꯒ ꯃꯣꯏꯅ ꯀꯩꯅꯣꯗꯨꯒ ꯏꯃꯥꯟꯅꯕꯗꯨꯅ ꯗꯣꯛꯇꯔꯗꯨꯒ ꯃꯣꯏ ꯀꯩꯅꯣ ꯇꯧꯔꯦ ꯋꯥꯔꯤ ꯋꯥꯇꯥꯏ ꯁꯥꯟꯅꯔꯀꯥꯟꯗ ꯃꯣꯏꯅ ꯍꯌꯦꯡꯒꯨꯝꯕ ꯂꯥꯛꯄꯤꯌꯣ ꯑꯗꯨꯗꯨꯒ ꯀꯩꯅꯣ ꯇꯧꯔꯁꯦ ꯃꯇꯝꯗꯣ ꯂꯦꯞꯄꯁꯦ ꯈꯣꯠꯂꯁꯦꯅ ꯍꯥꯏꯅꯩꯑꯕꯀꯣ ꯃꯥꯒꯤ ꯃꯥꯒꯤꯗ ꯃꯥꯒꯤ ꯅꯥꯇꯣꯟꯗꯣ ꯌꯥꯝ ꯆꯥꯎꯕꯒꯤ ꯃꯥꯅ ꯁꯦꯝꯅꯤꯡꯕ ꯑꯗꯨꯒꯤꯗꯨꯒꯤ ꯍꯪꯉꯨꯕꯅꯤꯗ ꯑꯗ ꯃꯣꯏ ꯄꯩꯁꯥꯒꯗꯤ ꯑꯗꯨꯝ ꯀꯩꯅꯣ ꯆꯥꯎꯕꯖꯥꯠꯅꯦ ꯃꯣꯏ ꯑꯦꯃꯥꯎꯟꯁꯦ ꯃꯣꯏ ꯄꯩꯁꯥꯒꯤ ꯀꯩꯅꯣꯁꯦ
ꯑꯗꯣ ꯀꯩꯅꯣ ꯑꯣ ꯃꯅꯥꯇꯣꯟ ꯆꯥꯎꯕꯗ ꯄꯤꯛꯁꯜꯍꯟꯗꯣꯏꯅꯤꯅꯦ ꯃꯅꯥꯇꯣꯟꯗ ꯍꯥꯞ ꯀꯣꯟꯗꯤ ꯍꯥꯞꯇ ꯌꯧꯉꯅꯤꯕꯗꯨ ꯂꯧꯊꯣꯛꯑꯀꯥꯟꯗ ꯈꯔ
ꯑꯗꯨꯒꯗꯤ ꯑꯩꯈꯣꯏꯅ ꯈꯪꯗ꯭ꯔꯦꯗ
ꯑꯗꯨꯝ ꯄꯩꯁꯥ ꯆꯥꯎꯔꯝꯒꯅꯤ ꯁꯔꯖꯔꯤ ꯇꯧꯗꯣꯏꯅꯤꯅ
ꯎꯝ ꯆꯥꯎꯗꯣꯏꯅꯦ ꯑꯗꯒꯤ ꯑꯗꯨ ꯂꯣꯏꯔꯀꯥꯟꯗ ꯃꯥꯅ ꯑꯃꯨꯛ ꯄꯥꯝꯃꯤꯕꯁꯤꯅ ꯃꯥꯒꯤ ꯃꯤꯈꯥꯗꯣꯝ ꯆꯣꯟꯊꯩꯌꯦꯕꯀꯣ ꯃꯤꯈꯥꯒꯤ ꯆꯣꯟꯊꯕꯁꯤꯁꯨ ꯃꯥꯅ ꯑꯗꯨꯁꯨ ꯀꯛꯄꯤꯌꯨ ꯀꯛꯄ ꯌꯥꯒꯗ꯭ꯔꯥ ꯈꯣꯠꯀꯗ꯭ꯔꯥꯅ ꯑꯗꯨꯃꯥꯏꯅ ꯍꯪꯉꯦ ꯑꯗꯨꯁꯨ ꯌꯥꯅꯤ ꯍꯥꯏ ꯑꯗ ꯃꯊꯪ ꯃꯊꯪ ꯑꯗꯨ ꯂꯣꯏꯔꯀꯥꯟꯗ ꯑꯗꯨꯝ ꯃꯍꯥꯏꯍꯤꯡꯒꯤ ꯀꯩꯒꯤ ꯑꯗꯨꯃꯥꯏꯅ ꯃꯌꯥꯝ ꯑꯃ ꯌꯦꯡꯕ ꯌꯥꯏꯑꯕꯀꯣ ꯑꯗꯣ ꯃꯥꯗꯣ ꯑꯗꯨꯃꯥꯏꯅ ꯌꯦꯡꯊꯣꯛꯀꯦꯅ ꯃꯥꯅ ꯑꯗꯨꯃꯥꯏꯅ ꯇꯧꯔꯒ ꯋꯥꯔꯤꯕꯨꯗꯤ ꯈꯔ ꯁꯥꯟꯅꯔꯛꯑꯦ ꯑꯗꯨꯁꯨ ꯃꯣꯏꯒꯤ ꯑꯅꯥꯕ ꯑꯅꯥꯕ ꯍꯥꯏꯕꯗꯤ ꯌꯦꯡꯕ ꯂꯥꯛꯏꯕ ꯃꯤ ꯃꯌꯥꯝꯁꯦ ꯌꯥꯝ ꯌꯥꯝꯕ ꯍꯥꯏꯇꯥꯔꯦꯀꯣ ꯄꯦꯁꯟꯁꯤꯡꯁꯦ ꯑꯗꯨꯏꯗꯨꯒꯤ ꯑꯩꯈꯣꯏꯅꯁꯨ ꯀꯨꯏꯅ ꯋꯥꯔꯤꯗꯨꯣ ꯁꯥꯕꯗꯁꯨ ꯏꯁꯥ ꯏꯇꯣꯝꯇ ꯁꯨꯝ ꯏꯀꯥꯏꯖꯕꯗꯨꯣ ꯑꯣꯏꯔꯕ ꯑꯗꯨꯃꯥꯏꯅ ꯇꯧꯔꯒ ꯑꯗꯨꯝ ꯍꯜꯂꯛꯑꯦ ꯏꯕꯥꯅꯤꯁꯦ ꯑꯗ ꯃꯥꯗ ꯍꯌꯦꯡ ꯄꯨꯡ ꯇꯔꯥꯃꯥꯊꯣꯏ ꯑꯗꯨꯋꯥꯏꯗ ꯃꯇꯝ ꯊꯥꯔꯛꯑꯦ ꯍꯥꯏꯕꯅꯦꯕꯀꯣ ꯑꯗ ꯑꯃꯨꯛ ꯆꯠꯂꯒ ꯑꯗꯨꯗꯗꯤ ꯑꯩ ꯌꯥꯎꯔꯔꯣꯏ ꯃꯣꯏ ꯃꯃꯥꯟꯅꯕꯁꯤꯡ ꯇꯧꯔꯒ ꯆꯠꯂꯒꯦ ꯑꯩꯁꯨ ꯊꯕꯛꯇꯨ ꯆꯤꯟꯕꯅꯤꯅ ꯅꯪꯅ ꯑꯩꯅ ꯀꯩꯒꯨꯝꯕ ꯐ꯭ꯔꯤ ꯑꯣꯏꯔꯒꯗꯤ ꯑꯩ ꯑꯩꯁꯦ ꯀꯩꯒꯨꯝꯕ ꯍꯣꯏ ꯀꯩꯅꯣ ꯀꯣꯝꯃꯒꯗꯤ ꯊꯕꯛ ꯀꯣꯝꯃꯒꯗꯤ ꯅꯪꯁꯨ ꯑꯗꯨꯝ ꯂꯥꯛꯄꯤꯌꯨ ꯈꯣꯠꯄꯤꯌꯨꯕꯨꯗꯤ ꯍꯥꯏꯔꯝꯃꯦꯕ ꯍꯣꯏ ꯑꯩ ꯃꯑꯣꯡ ꯌꯦꯡꯉꯒꯦ ꯑꯗꯨꯒ ꯅꯛꯄꯅꯤꯅ ꯑꯗꯨꯝ ꯑꯩ ꯂꯥꯛꯑꯁꯨ ꯂꯥꯛꯀꯦꯗ꯭ꯔꯗꯤ ꯑꯗꯨꯃꯥꯏꯅ ꯇꯧꯔꯒ ꯍꯥꯏꯔꯦ ꯑꯗꯨ ꯃꯥ ꯑꯩ ꯊꯤꯟꯕꯤꯔꯛꯑꯝꯃꯦ ꯑꯗꯨꯒ ꯑꯗꯨꯝ ꯆꯠꯈꯔꯦ
ꯁꯁ ꯇꯣꯄꯗꯤ ꯀꯣꯏ ꯇ꯭ꯔꯤꯦ ꯑꯗꯨ ꯇꯌꯥ
ꯀꯨꯏꯗ꯭ꯔꯤꯌꯦ ꯑꯗꯣ ꯑꯩꯅ ꯍꯜꯂꯛꯄꯗ ꯆꯥꯛ ꯊꯤꯕ ꯂꯣꯏꯔꯝꯃꯦ ꯃꯣꯏꯒꯤ ꯐꯝꯅꯔꯝꯃꯤ ꯆꯥꯗꯨꯒꯤ ꯑꯗꯨꯅ ꯑꯩꯁꯨꯦ ꯆꯞ ꯆꯥꯅ ꯑꯗꯨꯝ ꯆ ꯆꯥꯁꯟꯂꯦ
ꯎꯝ ꯊꯤꯖꯣ ꯍꯜꯂꯛ꯭ꯔꯦ ꯍꯥꯏꯕ꯭ꯔꯣ
ꯃꯥ ꯍꯜꯂꯛꯄꯗꯧ ꯇꯧꯔꯤ ꯍꯥꯏꯌꯦ
ꯑꯣ ꯃꯥꯏ ꯑꯗꯨ ꯃꯣꯏꯣꯏꯗ
ꯎꯝ ꯑꯁꯤꯅ ꯑꯍꯥꯟꯕ ꯆꯠꯄ ꯍꯥꯏꯕꯗꯣ ꯑꯗ ꯍꯌꯦꯡꯗꯒꯤꯕꯨꯗꯤ ꯐꯖꯟꯁꯤ ꯆꯂꯅꯤꯃ
ꯑꯣ ꯊꯕꯛꯀꯤꯅꯦꯕ ꯃꯥꯒꯤꯁꯨ
ꯊꯕꯛꯀꯤ ꯍꯥꯏꯕꯗꯤ ꯃꯤꯒꯤ ꯃꯍꯨꯠꯇ ꯊꯥ ꯑꯃ ꯊꯥ ꯑꯃꯈꯛꯇ ꯄꯨꯕꯤꯌꯣꯅ ꯍꯥꯏꯕ ꯃꯣꯏꯒꯤ ꯀꯩꯅꯣꯒꯤ ꯎꯝ ꯁꯨꯒꯨꯅꯨꯒꯤ ꯀꯝꯃ꯭ꯌꯨꯅꯤꯇꯤ ꯍꯦꯜ ꯁꯦꯟꯔ ꯇꯔꯗ ꯑꯗꯨ ꯐꯕꯨꯗꯤ ꯐꯩꯗ ꯀꯩꯗꯧꯗꯣꯏꯅꯣ ꯂꯦꯝꯅ ꯂꯩꯗꯣꯏ ꯁꯔꯨꯛꯄꯨꯗꯤ ꯑꯗꯨꯃꯥꯏꯅ ꯄꯨꯔꯨꯕꯗꯨꯅ ꯃꯉꯣꯟꯗꯁꯨ ꯍꯩꯊꯣꯏ ꯁꯤꯡꯊꯣꯏꯕꯁꯨ ꯑꯃꯨꯛ ꯍꯦꯜꯂꯤꯗꯅꯀꯣ ꯁꯨꯝ ꯂꯦꯞꯄꯒ ꯂꯩꯗꯣꯏ ꯁꯔꯨꯛꯄꯨꯗꯤ ꯑꯗꯨꯃꯥꯏꯅ ꯀꯝꯃꯨꯅꯤꯇꯤ ꯍꯦꯜꯊ ꯁꯦꯟꯇꯔ ꯍꯥꯏꯕ ꯋꯥꯅꯤ ꯑꯗꯨꯝ ꯀꯩ ꯍꯥꯏꯅꯤ ꯍꯣꯁꯄꯤꯇꯥꯜꯒꯤ ꯃꯑꯣꯡꯅꯦꯕ ꯃꯣꯏꯒꯤꯁꯨ ꯑꯗꯨꯝ ꯑꯗꯨꯝ ꯆꯥꯎꯔꯕꯅꯦꯕ
ꯎꯝ ꯐꯩꯌꯦ ꯐꯩꯌꯦ ꯁꯨꯝꯝ ꯍꯥꯏꯕꯗꯤꯅꯦ ꯑꯗꯨꯝ ꯑꯗꯨꯃꯥꯏꯅ ꯂꯩꯔꯒꯁꯨ ꯍꯣꯏ ꯁꯨꯝ ꯃꯇꯝ ꯈꯔꯒꯤ ꯄꯨꯕ ꯑꯣꯏꯔꯒꯁꯨ ꯊꯥ ꯑꯃ ꯑꯣꯏꯔꯒꯁꯨ ꯃꯥꯒꯤ ꯑꯗꯨꯝ ꯈꯔꯗꯤ ꯏꯟꯀꯝ ꯈꯔꯗꯤ ꯂꯥꯛꯇꯣꯏꯅꯤꯗꯅ
ꯃꯥꯅꯦ ꯑꯩꯈꯣꯏꯅ ꯋꯥꯡꯒꯣꯏꯗ ꯏꯕꯥꯅꯤꯅ ꯌꯦꯡ ꯆꯠꯂꯤꯗꯣ ꯂꯣꯏꯅꯃꯛ ꯇꯦꯁ ꯇꯧꯐꯝꯗꯒꯤ ꯀꯩꯗꯒꯤ ꯂꯣꯏꯅꯃꯛ ꯍꯣꯁꯄꯤꯇꯥꯜ ꯑꯃꯒꯤ ꯃꯑꯣꯡꯗ ꯂꯣꯏ ꯂꯩꯔꯝꯗ꯭ꯔꯅꯦ ꯌꯥꯝ ꯆꯥꯎꯅꯁꯨ ꯂꯩꯔꯝꯗ꯭ꯔꯣ ꯑꯗꯨꯒ ꯆꯞ ꯃꯥꯟꯅꯩ ꯍꯥꯏꯕ
ꯎꯝ
ꯊꯥꯏꯅ ꯑꯩꯈꯣꯏꯁꯨ ꯀꯩꯅꯣꯗꯤ ꯑꯩꯈꯣꯏꯒꯤ ꯈ꯭ꯋꯥꯏꯔꯝꯕꯟ ꯕꯖꯥꯔꯗ ꯗꯤꯁꯇ꯭ꯔꯤꯛ ꯍꯣꯁꯄꯤꯇꯥꯜ ꯂꯩꯔꯝꯕꯗꯣ ꯃꯌꯥꯝ ꯑꯗꯨꯝ ꯌꯣꯝꯒꯩ ꯌꯦꯡꯅꯔꯤꯁꯨ ꯉꯥꯏꯅ ꯑꯗꯨꯒꯨꯝꯕꯅꯤꯕꯨ ꯆꯞ ꯃꯥꯟꯅꯩꯌꯦꯕ ꯃꯇꯝ ꯃꯇꯝꯒꯤ ꯍꯣꯡꯡꯂꯛꯄꯒꯤ ꯃꯇꯨꯡ ꯏ ꯃꯇꯨꯡꯏꯟꯅ ꯔꯤꯝꯁ ꯍꯣꯁꯄꯤꯇꯥꯜ ꯖꯦꯅꯤꯝꯁ ꯗꯜ ꯒꯥꯥꯏꯗꯦꯟ ꯆꯥꯎꯅ ꯆꯥꯎꯅ ꯂꯩꯖꯔꯛꯄꯩ ꯋꯥꯅꯦꯕ
ꯎꯝ
ꯎꯝ
ꯑꯩꯁꯨ ꯃꯉꯣꯟꯗ ꯃꯔꯛꯇ ꯐꯣꯟ ꯇꯧ ꯇꯥꯔꯦ ꯍꯧꯖꯤꯛꯇꯤ ꯇꯧꯗ꯭ꯔꯤ ꯀꯩꯅꯣ ꯇꯧꯔꯒ ꯑꯝꯇ ꯀꯃꯥꯏ ꯀꯃꯥꯏꯅ ꯇꯧꯔꯤꯅꯣ ꯅꯨꯡꯉꯥꯏꯔꯤꯕ꯭ꯔꯥꯅ ꯏ ꯄꯥꯎ ꯐꯥꯎꯅꯗ ꯀꯨꯏꯔꯦ
ꯇꯧꯕꯤꯌꯨ ꯑꯃꯨꯛ ꯑꯃꯨꯛ ꯃꯔꯛ ꯃꯔꯛꯇ
ꯁꯥꯗꯤ ꯌꯥꯝ ꯁꯥꯔꯦꯀꯣ ꯍꯧꯖꯤꯛꯁꯦ ꯑꯁ ꯑꯣꯝ ꯆꯥꯛꯅꯩ
ꯁꯥꯏꯌꯦ ꯉꯁꯤꯗꯤ ꯌꯥꯝ ꯁꯥꯏꯌꯦ
ꯑꯗꯣ ꯅꯨꯡꯁꯥꯁꯤ ꯑꯗꯣ ꯅꯨꯡꯁꯥꯁꯤꯁꯨ ꯀꯩꯅꯣꯗꯤ ꯇꯧꯋꯦꯌꯦꯛ ꯃꯌꯦꯛ ꯌꯥꯝ ꯁꯦꯠ ꯀꯥꯏꯒꯤ ꯁꯥꯕ ꯅꯠꯇꯦꯕ ꯅꯣꯡꯗꯤ ꯈꯔ ꯃꯪꯉꯤꯅꯦꯕ ꯑꯗꯨꯏꯁꯨ ꯁꯥꯏꯌꯦꯦꯕ ꯃꯝꯆꯥꯛꯅꯦ ꯍꯥꯏꯕ
ꯑꯧ ꯉꯔꯥꯡ ꯉꯔꯥꯡ ꯐꯣꯟꯗ ꯊꯥꯒꯠꯂꯛꯄꯗꯗꯤ ꯉꯁꯤꯁꯦ ꯅꯣꯡꯁꯦ ꯑꯩꯈꯣꯏꯒꯤ ꯐꯤꯐꯇꯤ ꯄꯥꯔꯁꯦꯟꯒꯨꯝꯕ ꯂꯩꯌꯦꯅꯅꯦꯅ ꯍꯥꯏꯕꯅꯦ ꯑꯗꯣ ꯈꯪꯗꯦ ꯇꯥꯔꯛꯇꯣꯔꯤꯕ꯭ꯔꯥ ꯇꯥꯔꯛꯑꯣꯏꯗꯣꯔꯤꯕ꯭ꯔꯥ ꯅꯣꯡ ꯇꯥꯕꯒꯤ ꯇꯥꯏꯃꯤꯡꯁꯦ ꯃꯊꯣꯡ ꯃꯔꯝ ꯑꯝꯇ ꯈꯪꯗꯦꯕ ꯅꯨꯡꯁꯥ ꯌꯛ ꯂꯥꯎꯅ ꯁꯥꯔꯒꯁꯨ ꯐꯠ ꯍꯦꯛꯇ ꯇꯥꯔꯛꯄ ꯌꯥꯎꯋꯤꯗꯅꯀꯣ ꯑꯗꯨꯃꯥꯏ ꯑꯗꯨꯃꯥꯏꯅ ꯇꯧꯗꯣꯏꯔꯣ ꯈꯪꯗꯦ
ꯍꯣꯏ ꯅꯣꯡꯗꯨꯕꯨ ꯈꯔ ꯀꯟꯅ ꯐꯖꯅ ꯇꯥꯔꯛꯑꯒ ꯂꯧꯕꯨꯛꯇꯨ ꯏꯁꯤꯡ ꯈꯔ ꯂꯩꯔꯒ ꯊꯔꯣꯏ ꯈꯨꯟꯕꯕꯨ ꯆꯠꯅꯤꯡꯉꯤ
ꯑꯁꯦꯡꯕ ꯎꯝ ꯍꯥꯎꯋꯦ ꯑꯩꯗꯤ ꯊꯧꯔꯣꯏ ꯌꯥꯝ ꯆꯥꯅꯤꯡꯉꯤ
ꯂꯧꯕꯨꯛ ꯊꯔꯣꯏꯅꯁꯨ ꯍꯦꯟꯅ ꯍꯥꯎꯋꯤꯉꯣ ꯑꯩꯗꯤ
ꯍꯥꯎꯋꯂ ꯑꯩꯁꯨ ꯂꯕꯨꯛ ꯊꯔꯣꯏꯅ ꯍꯦꯟꯅ ꯍꯥꯎꯋꯦ ꯑꯩꯁꯨ ꯉꯍ ꯉꯍꯥꯟꯃꯨꯛ ꯃꯃꯥꯡꯗ ꯑꯩꯈꯣꯏꯅ ꯅꯣꯏꯒꯤ ꯅꯣꯏꯒꯤ ꯃꯅꯤꯡꯒꯤꯗ ꯂꯧꯕꯨꯛꯇ ꯆꯠꯄꯗ ꯊꯔꯣꯏ ꯈꯨꯜꯂꯨꯖꯦꯅ ꯇꯧꯔꯒ ꯑꯃꯠꯇ ꯈꯨꯟꯗꯕꯗꯣ ꯑꯗꯨ ꯅꯨꯡꯗꯤ ꯅꯨꯡꯉꯥꯏ
ꯏꯁꯤꯡꯁꯨ ꯃꯌꯥꯝ ꯂꯩꯔꯤꯅꯦꯕ ꯑꯗꯨꯗꯣ ꯑꯃꯠꯇ ꯍꯦꯛ ꯐꯪꯉꯛꯇꯕꯗꯣ
ꯎꯝ
ꯏꯁꯤꯡ ꯌꯥꯝ ꯂꯩꯃꯜꯂꯁꯨ ꯋꯥꯕꯖꯥꯠꯅꯤꯗ ꯈꯣꯟꯕꯗ ꯋꯥꯔꯤ ꯋꯥꯔꯤ ꯈꯤꯇꯪ ꯈꯤꯇꯪ ꯂꯩꯕꯗꯨꯅ ꯐꯩ ꯑꯗꯒꯤ ꯏꯁꯤꯡꯁꯨ ꯂꯨꯔꯒ ꯃꯈꯥꯒꯤ ꯇꯥꯔꯤꯕ ꯂꯩꯕꯥꯛꯇꯨ ꯎꯗꯤ ꯐꯕ ꯎ ꯅꯩꯔ ꯂꯩꯕꯅꯤꯅ ꯎꯗꯕꯅꯤꯅꯨ ꯐꯔꯛ ꯇꯥꯗꯣꯏꯅꯦꯕ ꯑꯗꯨꯁꯨ
ꯎꯝ
ꯇꯧꯔꯤꯁꯦ
ꯅꯣꯡꯃꯝꯁꯨ ꯏꯌꯥꯔꯄꯣꯔꯠꯀꯤ ꯃꯃꯥꯡ ꯊꯪꯕ ꯁꯥꯏꯠ ꯑꯣꯏꯗꯣꯏꯔ ꯑꯩꯈꯣꯏꯅ ꯅꯣꯡꯃ ꯏꯁꯤꯡ ꯆꯥꯎꯕꯗꯅꯤ ꯃꯌꯥꯝ ꯑꯃ ꯉꯥ ꯐꯥꯅ ꯂꯩꯔꯝꯕꯗꯣ
ꯎꯝ
ꯎꯝ
ꯑꯃ ꯑꯩ ꯀꯩꯅꯣꯕꯨ ꯅꯤꯡꯁꯤꯡꯉꯦ ꯅꯍꯥꯟꯋꯥ ꯑꯗꯨ ꯍꯥꯏꯔꯒ ꯑꯩꯈꯣꯏꯔꯣꯝꯒꯤꯗ ꯄꯤꯟꯗꯨꯒ ꯑꯩꯒ ꯅꯣꯡꯃ ꯕꯣꯔꯥ ꯕꯦꯂꯥꯕꯇꯤ ꯕꯣꯔꯥ ꯑꯅꯤꯗꯨ ꯄꯨꯔ ꯆꯠꯂꯦ ꯄꯤꯛ ꯊꯟꯅ ꯀꯩꯅꯣ ꯄꯦꯔꯨꯛ ꯉꯥꯛꯇ ꯍꯦꯜꯂꯥꯛꯏꯅꯦ ꯃꯥꯗꯒꯤ ꯏꯌꯥꯔꯄꯣꯔꯠꯀꯤ ꯕꯥꯎꯟꯗꯔꯤ ꯃꯅꯨꯡ ꯆꯪꯉꯒ ꯑꯁ ꯑꯗꯨꯒ ꯀꯨꯞꯇꯤ ꯌꯥꯝ ꯀꯨꯞꯄꯕ ꯑꯗꯨ ꯇꯟꯃꯟꯗꯅꯅꯦ ꯈꯤꯇꯪ ꯂꯧꯔꯒ ꯑꯗꯨꯝ ꯂꯣꯏ ꯊꯣꯛꯈꯤ ꯃꯥꯁꯨ ꯂꯪꯊꯣꯛꯈ꯭ꯔꯕ ꯈꯪꯗꯦ ꯑꯩꯁꯤ ꯄꯨꯂꯞ ꯂꯪꯊꯣꯛꯈꯤ
ꯑꯗꯨꯒꯨꯝꯕꯅꯦꯅ ꯍꯥꯎꯗꯣꯏꯅꯦ ꯅꯪꯅ ꯄꯪꯇꯣꯏꯅꯦ ꯑꯗꯨꯗꯤ ꯌꯥꯝ ꯍꯥꯎꯕꯅꯦ ꯈꯤꯇꯪ ꯃꯟꯕ ꯋꯥꯖꯔꯒꯖꯨꯅꯦ ꯑꯗꯨꯗꯤ ꯍꯥꯎꯗꯣꯏꯅꯤ
ꯀꯩꯅꯣꯒꯤ ꯃꯇꯥꯡ ꯑꯗꯨꯋꯥꯏꯗꯅꯦ ꯑꯩꯈꯣꯏꯒꯤ ꯇꯨ ꯊꯥꯎꯖꯟ ꯅꯥꯏꯟꯇꯤꯟ ꯑꯩꯈꯣꯏ ꯀꯣꯔꯣꯅꯥ ꯍꯧꯔꯛꯄꯩ ꯃꯇꯥꯡꯗꯣ ꯑꯗꯨꯋꯥꯏꯗ
ꯍꯣꯏꯅꯦ ꯑꯗꯨ ꯃꯇꯝꯗꯨꯗꯤ ꯃꯤꯁꯤꯡꯁꯦ ꯌꯨꯝꯗ ꯁꯨꯝ ꯉꯁꯥꯏꯒꯤ ꯅꯍꯥꯟꯒꯣꯏꯗꯤ ꯊꯕꯛ ꯏꯪꯈꯥꯡ ꯆꯠꯊꯣꯛꯄ ꯈꯣꯠꯇꯣꯛꯄ ꯑꯃ ꯑꯃ ꯇꯧꯔꯝꯕ ꯃꯌꯥꯝꯗꯨꯅ ꯂꯣꯏꯅꯃꯛ ꯆꯞ ꯂꯦꯞꯄꯕꯅꯤꯅ ꯇꯧꯐꯝ ꯈꯪꯗꯕꯒꯤ ꯀꯩꯗꯧꯁꯤꯒꯦꯅ ꯊꯤꯔꯒ ꯑꯗꯨꯃꯥꯏꯅ ꯄꯪꯆꯠ ꯆꯠꯄ ꯃꯇꯝꯗꯅꯤ ꯑꯩꯈꯣꯏꯕꯧꯗ ꯑꯗꯨꯝ ꯆꯠꯂꯤ ꯀꯩꯅꯣ ꯅꯨꯡꯉꯥꯏꯕꯅꯦ ꯑꯗꯨ ꯃꯇꯝꯗꯣ ꯋꯥꯔꯁꯨ ꯋꯥꯕ ꯅꯨꯡꯁꯨ ꯅꯨꯡꯉꯥꯏꯕ ꯍꯥꯏꯗꯨꯅꯤ ꯑꯅꯤ ꯄꯨꯟꯕ
ꯃꯥꯅꯦ
ꯑꯗꯨꯗꯤ ꯅꯪꯗꯤ ꯀꯔꯝ ꯀꯥꯟꯗ ꯍꯜꯂꯛꯀꯦ ꯑꯅꯤ
ꯑꯩꯁꯦ ꯄꯨꯡ ꯃꯔꯤ ꯍꯦꯅꯤꯡ ꯍꯦꯃꯥꯡ ꯁ꯭ꯋꯥꯏ ꯇꯥꯗꯣꯏ ꯃꯥꯜꯂꯦ
ꯑꯗꯨꯗꯤ ꯋꯥꯠꯂꯤꯍꯦ ꯅꯪꯗꯤ ꯁꯥꯒꯗꯧꯕ ꯃꯇꯝꯁꯦ
ꯀꯨꯏꯔꯣꯏ ꯍꯧꯖꯤꯛ ꯄꯨꯡ ꯑꯅꯤ ꯍꯧꯖꯤꯛ ꯄꯨꯡ ꯑꯅꯤ ꯇꯥꯔꯥ ꯑꯃꯅꯤꯌꯦ
ꯑꯥ ꯄꯨꯡ ꯑꯅꯤ ꯆꯞ ꯆꯥꯅ ꯇꯥꯔꯦ ꯍꯧꯖꯤꯛ
ꯎꯝ
ꯄꯨꯡ ꯃꯔꯤ ꯃꯔꯤ ꯃꯈꯥꯏꯋꯥꯏꯐꯨꯛ ꯁꯥꯒꯗ꯭ꯔꯥ ꯑꯩ ꯃꯈꯥꯏꯗꯒꯤꯗꯤ ꯅꯨꯡꯁꯥꯈ꯭ꯔ ꯍꯥꯏꯗꯤ ꯅꯦꯝꯊꯔꯛꯑꯅꯤꯗ
ꯃꯥꯅꯦ ꯃꯥꯅꯦ ꯑꯁ ꯄꯦꯜꯂꯦ ꯅꯨꯡꯁꯥꯁꯦ ꯄꯦꯜꯂꯦ ꯑꯗꯨꯕꯨ ꯍꯣꯏ ꯀꯩꯅꯣꯒꯤꯅꯦ ꯁꯨꯝ ꯀꯨꯏꯅ ꯉꯥꯟꯕꯒꯤ ꯍꯥꯏꯔꯒꯗꯤ ꯑꯩꯈꯣꯏꯒꯤ ꯀꯥꯂꯦꯟ ꯑꯣꯏꯕꯁꯤꯅꯗꯤ ꯐꯩꯀꯣ ꯁꯨꯝ ꯀꯣꯏꯕ ꯆꯠꯄ ꯊꯕꯛ ꯑꯃ ꯆꯠꯂꯁꯨ ꯑꯗꯨꯒ ꯀꯩꯅꯣꯒꯤ ꯍꯥꯏꯔꯒꯗꯤ ꯑꯗꯨꯒ ꯁꯨꯝ ꯂꯩꯕ ꯅꯨꯡꯉꯥꯏꯕ ꯑꯗꯩ ꯏꯟꯖꯥꯡ ꯍꯥꯎꯕꯗꯤ ꯀꯩꯅꯣꯅꯗꯤ ꯍꯦꯟꯕ꯭ꯔꯣ ꯀꯥꯂꯦꯟ ꯍꯅ ꯏꯝꯊꯗꯥꯅꯗꯤ ꯍꯦꯟꯗ꯭ꯔꯣ ꯏꯟꯖꯥꯡ ꯍꯧꯕꯁꯦ
ꯍꯦꯂ ꯃꯤ ꯏꯗꯝꯗꯥꯗꯗꯤ ꯃꯤ ꯃꯤ ꯄꯨꯝꯅꯃꯛ ꯂꯣꯏꯅꯃꯛ ꯍꯥꯏꯅꯩꯅꯦ ꯀꯩꯅꯣ ꯆꯥꯔꯤꯡꯈꯩ ꯍꯥꯎꯋꯦꯅ ꯑꯗꯨ ꯆꯥꯕꯁꯨ ꯌꯥꯝ ꯌꯥꯝ ꯆꯥꯏꯌꯦꯕ ꯏꯊꯝꯊꯥꯗꯗꯤ ꯏꯊꯝꯊꯥꯗꯗꯤ ꯍꯥꯎꯇꯕ ꯑꯝꯇ ꯂꯩꯇꯦ ꯑꯗꯒꯤ ꯏꯔꯣ ꯑꯃꯒꯤ ꯎꯝ ꯃꯔꯨꯏ ꯑꯣꯏꯅ ꯍꯥꯎꯕ ꯄꯣꯠ ꯍꯥꯏꯔꯒꯗꯤ ꯑꯩꯈꯣꯏꯒꯤ ꯃꯅꯤꯄꯨꯔꯒꯤꯗꯤ ꯌꯣꯡꯆꯥꯛꯈꯩꯁꯤ ꯑꯗꯨꯝ ꯃꯌꯥꯝꯅ ꯀꯃꯟ ꯑꯣꯏꯅ ꯄꯥꯝꯃꯦꯗꯅꯀꯣ ꯆꯥꯡꯆꯠꯇ ꯄꯥꯝꯅꯩꯗꯅ ꯑꯗꯨ ꯌ ꯆꯥꯛ ꯌꯣꯡꯆꯥꯛꯁꯤꯡꯁꯤꯕꯨ ꯇꯧꯕꯕꯨ ꯑꯣꯏꯔꯣ ꯑꯗꯒꯤ ꯍꯪꯒꯥꯝ ꯊꯣꯡꯕꯕꯨ ꯑꯣꯏꯔꯣ ꯑꯗꯨꯝ ꯍꯥꯎꯋꯦ ꯑꯗꯨꯝ ꯆꯥꯅꯩꯗꯅꯀꯣ ꯍꯪꯒꯥꯝ ꯊꯣꯡꯕꯗꯁꯨ ꯍꯪꯒꯥꯝ ꯍꯪꯒꯥꯝ ꯆꯝꯅ ꯊꯣꯡꯉꯁꯨ ꯌꯥꯔꯦ ꯊꯥꯎ ꯑꯣꯏꯔꯁꯨ ꯌꯥꯔꯦ ꯑꯗꯩ ꯍꯪꯒꯥꯝ ꯆꯝꯐꯨꯠ ꯆꯥꯔꯁꯨ ꯌꯥꯔꯦ ꯂꯩꯗꯅ ꯂꯣꯏꯅꯃꯛꯇ ꯏꯆꯟꯗ ꯆꯥꯟꯅꯕ ꯄꯣꯠꯇꯣ ꯑꯣꯏ ꯍꯥꯏꯕ ꯑꯗꯒꯤ ꯌꯣꯡꯆꯥꯛꯁꯤꯡꯁꯨ ꯌꯥꯔꯦ ꯑꯪꯁꯍꯤ ꯍꯣꯂꯦ ꯌꯥ ꯑꯗꯒꯤ ꯌꯥꯗ ꯌꯥꯕꯗꯣ ꯑꯣꯏꯌꯦꯕ ꯀꯩꯅꯣ ꯃꯌꯥꯝꯁꯦ ꯑꯗꯨꯒꯤ ꯑꯩꯈꯣꯏꯒꯤ ꯏꯟꯊꯝꯊꯥꯒꯤ ꯃꯊꯦꯜꯁꯤꯡꯁꯦ ꯑꯗꯨꯗ ꯅ ꯂꯣꯏꯅ ꯍꯥꯎꯕ ꯍꯥꯏꯇꯥꯔꯦ ꯉꯥꯃꯛꯇ ꯆꯥꯔꯁꯨ ꯏꯟꯊꯝꯊ ꯆꯥꯕꯅ ꯍꯥꯎꯋꯦ ꯍꯥꯏꯅ ꯀꯩꯅꯣ ꯉꯥꯔꯦꯟ ꯆꯥꯕ ꯑꯗꯨ ꯆꯥꯕ ꯍꯥꯏꯅ
ꯇꯧꯔꯤꯁꯦ ꯁꯥꯒ ꯁꯥꯕꯅꯦ ꯀꯣꯝꯀꯥꯁꯨ ꯑꯃ ꯌꯥꯎꯔꯤꯌꯦ ꯆꯥꯕꯤꯗꯣꯏꯅꯤ ꯑꯗꯨꯒ ꯍꯧꯖꯤꯛ ꯑꯃꯨꯛ ꯁꯥꯒꯠꯄ ꯂꯩꯔ ꯃꯇꯦꯡ ꯄꯥꯡꯗꯣꯏꯁꯤꯗꯤ
ꯎꯝ ꯑꯃꯛ ꯍꯟꯅ ꯁꯥꯒꯠꯂꯅꯤ ꯍꯨꯃꯥꯡ ꯊꯅꯤ
ꯍꯣꯏꯣꯏ ꯑꯁ ꯁꯨꯃꯥꯡ ꯁꯧꯋꯗ ꯉꯝꯗꯦꯗ ꯀꯩꯅꯣ ꯅꯥꯀꯣꯡꯒꯩꯗꯤ ꯁꯨꯃꯥꯏꯅ ꯐꯣꯟꯁꯦ ꯊꯝꯕꯗꯅ ꯐꯣꯟꯒꯤ ꯇꯁꯄꯚꯏꯗ ꯑꯣꯏꯅ ꯆꯣꯠꯂꯦ ꯍꯥꯏꯕ
ꯆꯣꯠꯄꯅꯦ ꯑꯗꯨꯒꯅꯦ ꯑꯩꯒꯤꯅꯦ ꯉꯍꯥꯟꯅꯦ ꯁꯨꯃꯥꯏꯅ ꯋꯥꯔꯤ ꯁꯥꯟꯅ ꯁꯥꯟꯅꯅꯕꯅꯦ ꯑꯩꯅ ꯀꯩꯒꯤꯅꯣ ꯀꯩꯅꯣ ꯇꯧꯔꯤꯁꯤꯕꯨ ꯐꯣꯟꯁꯤꯦ ꯂꯦꯞꯈ꯭ꯔꯤꯁꯤꯕꯨ ꯌꯦꯡꯉꯒꯅꯦ ꯑꯗꯨꯒꯅꯦ ꯑꯩꯒꯤ ꯅꯥꯀꯣꯡꯁꯤꯅ ꯊꯦꯡꯉꯒ ꯑꯩꯒꯤ ꯀꯩꯅꯣꯁꯦ ꯃꯣꯕꯥꯏꯜ ꯊꯥꯕꯒꯤ ꯗꯇꯥꯗꯣ ꯑꯗꯨꯗꯣ ꯃꯨꯠꯊꯠ ꯂꯩꯔꯝꯃꯤꯅꯤꯃꯤ ꯅꯥꯀꯣꯡꯅ ꯑꯩꯅ ꯑꯁ ꯅꯥꯀꯣꯡꯁꯤꯗꯤ ꯈꯨꯠ ꯈꯨꯠ ꯄꯥꯟꯕꯒ ꯆꯞ ꯃꯥꯟꯅꯔꯤ ꯑꯗꯨꯅ ꯑꯩꯅ ꯏꯇꯣꯝꯇ ꯍꯥꯏꯖꯔꯤꯕꯗꯨ
ꯏꯕꯥꯅꯤ ꯁꯥꯟꯅꯉꯩꯗ ꯑꯩꯒꯤ ꯇꯠꯈꯤꯕꯗꯣ ꯑꯣꯏꯔꯝꯒꯅꯤꯍ
ꯃꯥꯅꯦ ꯑꯗꯨ ꯑꯣꯏꯗꯣꯏꯅꯦ
ꯗꯥꯎꯗꯤ ꯀꯌꯥꯗ ꯌꯥꯈ꯭ꯔꯕ ꯑꯗꯨ ꯑꯗꯨꯒ ꯖꯤꯔꯣ ꯊꯣꯛꯂꯛꯏꯕ ꯑꯩꯉꯣꯟꯗ
ꯎꯝ ꯃꯇꯝ ꯌꯧꯗꯕꯒꯤꯅꯦ ꯑꯗꯨꯗꯤ
ꯈꯪꯗꯦꯗ ꯁꯥꯔꯁꯨ ꯀꯩꯅꯣꯝꯃ ꯊꯕꯛ ꯑꯃ ꯆꯠꯈꯤꯕ ꯑꯗꯒꯤ ꯒꯥꯔꯤ ꯑꯃ ꯊꯧꯈꯤꯕ ꯅꯠꯇ꯭ꯔꯒ ꯑꯁ ꯀꯣꯏ ꯆꯠꯇꯕꯒꯁꯦ ꯀꯣꯏꯏꯔꯦ ꯀꯣꯏꯕꯒ ꯆꯠꯅꯤꯡꯗ꯭ꯔꯕ
ꯐꯔꯦ ꯑꯗꯨꯗꯤ ꯑꯩ ꯑꯃꯨꯛ ꯊꯝꯃꯒꯦ ꯅꯪ ꯑꯃꯨꯛ ꯇꯧꯔꯛꯑꯣ ꯉꯥꯏꯍꯥꯛ ꯂꯩꯔꯒ
ꯎꯝ ꯍ ꯍꯣ ꯎ